ꯎꯉ
ꯑꯩ ꯁꯨꯝ ꯂꯩꯔꯦꯅꯤꯗ ꯋꯥ ꯁꯤꯠꯄ ꯊꯕꯛ ꯅꯨꯡꯕꯨꯠ ꯂꯁꯜꯂꯦ ꯑꯩꯣꯏ ꯑꯉꯥꯡ ꯃꯆꯥ ꯑꯃ ꯂꯥꯛꯑꯦꯗ ꯊꯥꯗꯣꯛꯈ꯭ꯔꯦ
ꯅꯁꯦ ꯑꯉꯥꯡ ꯃꯆꯥ ꯑꯃ ꯂꯩꯕꯒꯥꯏꯁꯨ ꯀꯥꯟꯅꯩꯅꯦ
ꯑꯩꯈꯣꯏ ꯃꯅ ꯑꯃꯨꯛ ꯈꯧꯖꯥꯠꯅꯤ ꯑꯩꯈꯣꯏ ꯑꯉꯥꯡ ꯃꯆꯥꯥꯅꯤ ꯑꯅꯥ ꯀꯞꯖꯥꯅꯤ
ꯑꯥ ꯑꯩꯈꯣꯏꯁꯨ ꯑꯩꯈꯣꯏꯁꯨ ꯀꯥꯟꯅꯕ ꯑꯉꯥꯡ ꯑꯅꯤ ꯂꯩ ꯁꯤꯔꯥꯡꯗꯨꯏꯅꯣ ꯁꯤ ꯑꯅ ꯍ
ꯑꯩꯅ ꯛ ꯁꯨꯕꯤꯔꯅꯤ ꯑꯗꯨ ꯌꯨꯝꯍꯜꯂꯟ
ꯍꯝ
ꯎ ꯏꯁꯤꯡ ꯃꯥꯏ ꯈꯨꯨꯊꯩꯒꯗꯤ ꯅꯩꯔꯦ ꯃꯥꯁꯨ
ꯎꯝ ꯍꯩꯅ ꯊꯩꯔꯕ
ꯅꯩꯅ ꯇꯥꯏꯔ ꯃꯥꯀ ꯇꯩꯒꯗꯗꯤ
ꯍꯝ
ꯎꯝ
ꯍꯝ ꯍꯝꯝ
ꯅꯣꯏ ꯏꯟꯖꯥꯡ ꯊꯤꯜꯂꯛꯑꯕꯣ
ꯈꯥꯏꯗꯅ ꯅ
ꯋꯥꯠꯂꯤꯕ꯭ꯔꯥ ꯃꯇꯝ
ꯈꯪꯗꯦ ꯊꯤ ꯂꯛꯇ
ꯍꯥꯝ ꯅ
ꯈꯪꯕꯤ ꯆꯜꯂꯛꯇꯦ
ꯆ
ꯇꯝꯕ ꯉꯝꯗ꯭ꯔꯕ ꯏꯟꯖꯥꯡꯅꯤ ꯑꯗꯨꯅ ꯑꯉꯥꯡ ꯁꯦꯚꯦꯟꯒꯤꯗ ꯆꯪꯉꯛꯑꯦꯕ
ꯑꯥ
ꯃꯥ ꯆꯉꯛꯄꯗ ꯎ ꯃꯣꯔꯣꯛꯂꯣ ꯍꯋꯥꯏꯔꯣ ꯑꯗꯨꯗꯒꯤꯗꯤ ꯎꯝ ꯀꯩꯅꯣꯔꯣ ꯎꯝ ꯃꯌꯥꯡ ꯇꯣꯜꯂꯣ ꯀꯩ ꯃꯌꯥꯝ ꯄꯣꯔꯛ
ꯄꯨꯨꯕ ꯌꯥꯕ ꯄꯨꯔ ꯂꯥꯛꯌꯦ ꯃꯥ
ꯑꯗꯨꯅꯦ ꯃꯣꯏ ꯃꯃꯥꯅ ꯄꯣꯇꯥꯟꯕꯤ ꯌꯥꯝ ꯃꯥꯜꯂꯦ ꯌꯨꯝꯗ ꯄꯣ ꯑꯩꯅ ꯅꯥꯌꯨꯝꯗ ꯀꯩ ꯀꯩ ꯂꯩꯍꯧꯔꯤ ꯍꯥꯡꯒꯦ
ꯃꯥꯅꯤ ꯀ ꯀꯥꯗ ꯀꯔꯤ ꯂꯩꯒꯦ ꯊꯨꯝꯃꯦ ꯍꯨꯝꯃꯦ ꯑꯗꯨ ꯅꯤꯡꯉꯣꯜ ꯃꯄꯥꯝ ꯆꯠꯈ꯭ꯔꯒ
ꯑꯗꯨꯅ ꯃꯣꯏ ꯁꯤ ꯂꯩꯥꯏꯔꯒꯦ ꯃꯣꯏ ꯁꯤꯂꯦꯟ ꯃꯄꯥꯝ ꯆꯠꯂꯨꯕꯒ ꯆꯞ ꯃꯥꯟꯅꯔꯦꯕ ꯕꯣꯔꯗꯤꯡꯗ ꯕꯨꯅꯕ ꯍꯣꯠꯅꯕꯗ
ꯃꯄꯥꯝ ꯆꯠꯂꯒ ꯀꯥꯒ ꯐꯂꯨ ꯃꯥꯂꯒ ꯐ ꯍꯜꯂꯦ ꯃꯥꯜꯂꯤ
ꯍꯥꯌꯤꯠ ꯍꯩꯅꯥꯎꯁꯨ ꯄꯨꯔꯛꯑꯦ
ꯑꯣ ꯅꯪ ꯍꯌꯤꯠꯗꯨ ꯄꯣꯔꯛꯑꯕ
ꯁꯔꯤꯠ ꯍꯩꯅꯧ ꯍꯥꯏꯕ ꯍꯩꯅꯧ
ꯑꯣꯗꯤ ꯍꯥꯏꯗꯤ ꯍꯥꯏꯗꯤꯗꯤ ꯍꯥꯏꯒꯨꯝ ꯑꯣ ꯑꯃꯗꯨꯁꯨ ꯍꯌꯦꯡ ꯍꯥꯏꯩꯅꯧ ꯄꯨꯔꯛ ꯀꯅꯤ ꯍꯥꯏꯩꯅꯧ ꯍꯦꯛꯈ꯭ꯔꯕꯅ ꯍꯥꯏꯅꯧ ꯌꯣꯡꯈ꯭ꯔꯕꯅꯤ
ꯑꯥ ꯍꯥꯏꯔꯛꯑꯦ ꯑꯩꯉꯣꯟꯗꯁꯨ ꯑꯩꯅ ꯍꯌꯦꯡ ꯀꯩꯀꯩꯅꯣ ꯃꯥꯗꯤ ꯆꯥ ꯌꯥꯔꯔꯣꯏ ꯑꯩꯈꯣꯏ ꯆꯥꯔꯣ ꯃꯥ ꯌꯦꯡꯒꯦꯒ ꯍꯥꯏꯈꯤꯕꯦꯅꯦ
ꯑꯥꯖ ꯌꯥꯔ ꯑꯣꯏ ꯑ ꯃꯥꯗꯣ ꯂꯣꯛꯁꯨ ꯊꯨꯡꯅꯤ ꯊꯨꯡꯅꯤ ꯇꯧꯒꯗ꯭ꯔꯥ ꯃꯈꯣꯟ ꯑꯣꯜꯂꯗ꯭ꯔꯥ ꯑꯗꯨꯗꯨꯒ ꯅꯨꯡꯊꯤꯟꯗ ꯊꯥꯡꯖꯤꯡ ꯁꯤꯡꯖꯒ ꯐꯖꯅ ꯁꯨꯔꯦꯌꯦ ꯑꯗꯨꯒ ꯆꯔ ꯋꯥꯖꯂꯌꯦꯦ ꯑ ꯑꯗꯒꯤꯗꯤ ꯑ ꯉꯜꯂꯤꯉꯩꯗꯅ ꯑꯃꯨꯛ ꯍꯩꯅꯥꯎ ꯑꯃꯨꯟꯕꯗꯣ ꯆꯥꯁꯤꯟꯒꯔꯕꯅꯤꯅ ꯑꯃꯥ ꯁꯪꯃꯨꯟꯅꯕꯗꯣ ꯃꯥ ꯒꯨꯂꯥꯁꯨ ꯆꯥꯗꯦ ꯃꯥ ꯐꯖꯅꯔꯦ
ꯎꯝ ꯑꯩ ꯉꯁꯥꯏ ꯒꯨꯂꯤ ꯑꯃ ꯆꯥꯎꯗꯦ ꯍꯥꯏꯈꯤꯕꯅꯦ
ꯑꯩꯅꯁꯨ ꯍꯥꯏꯕꯅꯦ ꯉꯔꯥꯡꯗꯩꯅꯦ ꯑꯩꯅ ꯅꯍꯥꯟꯗꯩꯅꯦ ꯃꯥꯅ ꯍꯥꯏꯗꯣ ꯑꯩ ꯅꯪꯉꯣꯟꯗ ꯍꯥꯏꯕꯤꯔꯤꯁꯦ
ꯎ ꯍꯌꯦꯡ ꯍꯥꯏꯗꯤ ꯁꯨꯝ ꯇꯃꯛ ꯇꯝ ꯉꯝꯗꯦ ꯁꯠ ꯅꯥꯁꯟꯒꯔꯦꯅ ꯈꯜꯂꯣ ꯑ
ꯃꯦꯟ ꯐꯤꯠ ꯌꯦꯡꯉꯨꯕꯗ ꯀꯟꯅ ꯂꯥꯎꯈꯤꯕꯗꯣ ꯑꯗꯨꯒꯤ ꯈꯅꯥꯎ ꯅꯥꯏꯅꯦ ꯂꯩꯕ ꯃꯥꯅꯗꯤ
ꯎꯝ
ꯑꯗꯨꯒ ꯑꯗꯨꯗꯨꯒ ꯄꯨꯟꯁꯤꯟꯅꯔꯛꯀꯥꯟꯗ ꯍꯧꯖꯤꯛꯇꯣ ꯃꯥꯗꯣ ꯅꯥꯔꯕ
ꯂꯩꯗꯅꯤ
ꯃꯦꯟ ꯐꯤꯠ ꯑꯣꯏꯔꯝꯗ꯭ꯔꯦ ꯃꯥꯁꯤꯗꯤ ꯐꯤꯇꯥ ꯑꯃ ꯑꯣꯏꯅ ꯂꯩꯔꯝꯃꯦ ꯉꯥꯏꯍꯥꯛ ꯂꯩꯔꯒ ꯆꯥꯛ ꯊꯣꯡꯇꯣꯛꯑꯅꯤ
ꯊꯣꯛꯗꯣꯛꯑꯣ ꯊꯣꯡꯗꯣꯛꯑꯣ ꯈꯣꯏꯁꯨ ꯆꯥꯛ ꯊꯣꯡꯗꯣꯛꯄ ꯌꯥꯔꯛꯌꯦ
ꯎꯝ ꯆꯥꯛ ꯊꯣꯡꯗꯣꯡꯑꯒ ꯍꯟꯖꯥꯡ ꯗꯨꯅ ꯊꯣꯡꯅ ꯊꯣꯡꯉꯁꯨ ꯌꯥꯏꯑꯦꯕ
ꯍ
ꯅꯣꯏ ꯘꯨꯛ ꯊꯥꯈ꯭ꯔꯕꯣ
ꯈꯣꯏ ꯗꯨꯛ ꯊꯥꯈꯔꯦ
ꯎꯝ ꯐꯩ ꯐꯩ ꯅꯈꯣꯡꯗꯨꯗꯤ ꯃꯣꯠꯄꯔꯥ ꯌꯦꯡꯒꯦ ꯍꯥ ꯐꯝꯃꯨ
ꯎꯗꯞ ꯆꯂꯦꯁ
ꯊꯥꯒꯠꯂꯛꯑꯣ
ꯏꯁꯇꯥꯞꯔꯨꯝ ꯃꯃꯥꯡꯒꯤ ꯃꯩ ꯊꯥꯜꯂꯛꯀꯦ ꯑꯩ
ꯊꯜꯂꯨ ꯊꯜꯂꯨ ꯊꯥꯟꯕ ꯌꯥꯕꯥ ꯊꯥꯟꯕ ꯌꯥꯕ ꯊꯥꯜꯂꯣ
ꯆꯛ ꯂꯥꯝꯕꯅ ꯁꯤꯒꯦ ꯇꯧꯋꯤ
ꯆꯥꯛ ꯂꯥꯝꯕꯅ
ꯑꯥ
ꯆꯥꯛ ꯂꯝꯈꯠꯂꯥꯛꯑꯕ ꯍꯥꯏꯖꯦ
ꯑꯝ
ꯅꯨꯡꯊꯤꯟꯗ ꯆꯥ ꯒ ꯑꯝ ꯊꯛꯇ꯭ꯔꯕꯣ
ꯂꯣꯟꯗꯕ ꯆꯥꯛꯀꯣꯟ ꯄꯤꯔꯛꯇꯕ ꯃꯣꯏꯅꯁꯨ
ꯑꯩꯅꯁꯨ ꯍꯥꯏꯔꯨꯗ꯭ꯔꯕ
ꯆꯥꯛ ꯈ ꯈꯔ ꯊꯛꯦ ꯈ ꯈꯔ ꯊꯛꯀꯦ ꯍꯥꯏꯗꯤ ꯆꯤꯅꯤ ꯂꯩꯇ꯭ꯔꯕ
ꯑꯁꯨ ꯕꯣꯇꯜ ꯑꯃꯅꯦ ꯉꯍꯥꯟ ꯑꯩ ꯏꯁꯥ ꯆꯄ ꯐꯂꯗ ꯀꯖꯤꯅꯤ ꯂꯧꯔ ꯑꯃꯅꯤꯅꯦ
ꯑꯥ
ꯄꯩꯁꯥ ꯆꯠꯂꯤꯉꯩꯗ ꯃꯥ ꯆꯠꯂꯗꯤ ꯐꯤꯖꯤ ꯑꯃ ꯂꯩꯌꯦꯕꯀꯣ ꯑꯩꯅꯥ ꯏꯁꯥ ꯆꯠꯂꯤꯉꯩꯗ ꯀꯦꯖꯤ ꯑꯅꯤ ꯂꯩꯔꯛꯌꯦ
ꯎꯝ
ꯍꯨꯝ ꯍꯨꯝ
ꯅꯣꯏꯗꯣ ꯋꯥꯅ ꯁꯨꯕꯔ ꯐꯥꯢꯟ ꯈꯔ ꯆꯥꯔꯒ
ꯍꯦ
ꯁꯨꯨꯕꯔ ꯐꯥꯢꯜ ꯈꯔ ꯆꯥꯔꯒ ꯅꯨꯡꯊꯤꯟꯐꯧ ꯅꯨꯡꯗꯥꯡ ꯐꯥꯎꯗꯤ ꯂꯦꯟꯕ ꯋꯥꯅꯤ ꯅꯨꯡꯊꯤꯟꯗ ꯆꯥ ꯈꯔ ꯊꯥꯛꯎꯨ ꯅꯣꯢꯗꯣ ꯌꯥꯔꯣꯏ
ꯂꯣꯟꯕꯅꯦ ꯉꯍꯥꯟꯈꯩꯗꯤ ꯉꯁꯤꯗꯣ ꯁꯣꯝ ꯅꯨꯄꯥꯔꯣꯝꯗꯩ ꯀꯣꯟ ꯄꯤꯔꯛꯇꯕ
ꯑꯣ
ꯎ
ꯎꯝ ꯅꯣꯏ ꯏꯇꯦꯀꯣꯃ ꯁꯥꯟꯅ ꯂꯣꯜꯂꯨ ꯌꯥꯗ꯭ꯔꯥ
ꯑꯩ ꯀꯌꯥ ꯄꯥꯝꯕ ꯑꯣꯏꯗꯦ
ꯀꯣꯐꯤ ꯈꯔ ꯍꯥꯞꯄ ꯊꯥꯎ ꯀꯣꯐꯤ ꯃꯆꯥ ꯑꯃ ꯍꯥꯎꯕꯅꯦ ꯆꯥꯡ ꯉꯥꯡꯗ ꯀꯣꯐꯤ ꯍꯥꯞꯄ ꯍꯥꯎꯕꯅꯦ ꯃ ꯀꯥꯅꯝ ꯀꯥꯅꯝ ꯅꯝꯃꯒ ꯎꯝ ꯎꯝ ꯎꯝ ꯇꯥꯕ꯭ꯔꯣ
ꯇꯥꯏꯌꯦ
ꯑꯣ ꯑꯩꯇ ꯇ ꯈꯕ ꯑꯁ
ꯅꯁꯤ ꯅꯁꯤꯦ ꯑꯩ ꯇꯥꯏ ꯑꯩ ꯁꯣꯝ ꯅꯥꯀꯟꯗꯨꯅꯦ ꯁꯕꯥꯝ ꯃꯌꯥꯝ ꯀꯩꯅꯣ ꯇꯧꯔꯤꯕ ꯑꯗꯨꯒꯤꯅꯤ ꯈꯥꯏ ꯋꯥꯔꯤꯗꯨ ꯌꯥꯝ ꯆꯤꯟꯕ ꯃꯥꯟꯗ꯭ꯔꯥ ꯇꯦꯕꯜꯗ ꯂꯩ ꯏꯏꯕ
ꯎꯝ ꯑꯁ ꯏꯃꯥꯏꯐ ꯑꯉꯥꯡ ꯃꯆꯥꯗꯩ ꯍꯦꯟꯖꯜꯂꯦ ꯑꯗꯨꯅꯤꯅꯦ
ꯎꯝ ꯑꯩꯗꯣ ꯑꯉꯥꯡꯈꯩ ꯆꯥꯛꯔꯨꯝꯒꯤꯗꯨ ꯈꯥ ꯂꯥꯛꯇ꯭ꯔꯤꯌꯦ ꯆꯥꯔꯨꯝꯝꯗ ꯃꯣꯏ ꯐꯝꯃꯉꯥꯏꯕ ꯆꯔꯣꯨꯝꯗ ꯐꯝꯑ
ꯑꯣ ꯑꯣ ꯑꯣ ꯑꯣ ꯃꯅꯨꯡꯒꯤꯁꯨ ꯊꯥꯟꯗꯣꯏꯅꯦꯅꯦ
ꯑꯥ
ꯑꯩꯁꯔꯅꯨꯡꯒꯤ ꯂꯥꯏꯗꯣ ꯑꯉꯥꯡ ꯀꯛꯄꯗ ꯌꯥꯝ ꯀꯥꯟꯅꯈ꯭ꯔꯕꯅꯦ ꯂꯥꯏꯊꯣꯛꯂꯅꯤ ꯂꯥꯏꯊꯣꯛꯂꯅꯤ ꯍꯥꯏꯔ ꯅꯨꯃꯅ ꯂꯩꯕꯗ ꯀꯤꯗꯅꯕꯗꯩꯁꯤꯗ ꯃꯗꯨ ꯍꯌꯦꯡꯗꯤ ꯂꯥꯛꯑꯔꯣꯏꯅꯦ
ꯌꯥꯔ
ꯍꯝ
ꯃꯩꯗꯣ ꯊꯣꯡꯅꯥ ꯂꯪꯊꯣꯛ ꯄꯨꯊꯣꯛꯅ ꯆꯅꯤ
ꯏꯗꯗ ꯅꯪ ꯊꯕꯛ ꯍꯥꯡꯉꯗꯤ ꯑꯩꯗꯣ ꯀꯣꯏꯁꯟ ꯁꯦꯝ ꯇꯣꯛꯑꯝꯃꯣ ꯑꯩ ꯂꯣꯛꯀꯔꯗ ꯑꯩ ꯂꯥꯏ ꯌꯦꯛꯍꯧꯕꯅꯦ
ꯐꯣꯇꯣ ꯐꯣꯇꯣ ꯌꯦꯡꯍꯟꯕꯗ ꯌꯥꯎꯗꯦ ꯌꯥꯎꯗꯦ ꯍꯥꯏꯅ ꯃꯕꯥ ꯌꯥꯎꯕ꯭ꯔꯥ ꯌꯦꯡꯉꯨ ꯍꯥꯏꯕꯗ
ꯑꯥꯎ ꯑ
ꯃꯁꯤ ꯀꯌꯥꯝ ꯈꯪꯉꯦ ꯍꯥꯏꯕ ꯌꯥꯎ ꯗꯦ ꯀꯩ ꯍꯥꯏꯕꯅꯣ
ꯑꯩꯒꯤ ꯀꯣꯏꯁꯟ ꯁꯦꯝꯗꯣꯛꯑꯝꯃꯣ ꯍꯥꯏꯕ ꯏꯝꯄꯣꯔꯇꯦꯟ ꯑꯩ ꯂꯣꯛ ꯀꯔꯗ ꯂꯥꯛ ꯌꯥꯎꯍꯧꯕꯅꯦ ꯍꯥꯏꯕ
ꯆꯥꯊꯣꯛꯗ ꯅꯥꯞ ꯆꯥꯗꯕ ꯀꯩ ꯀꯩ ꯂꯩꯦꯅ ꯅꯪꯗꯣꯏꯅꯁꯨ ꯈꯪꯗꯅ
ꯑꯦ ꯀꯥꯏꯅꯣ ꯀ ꯀ꯭ꯂꯥꯁ ꯋꯥꯟ ꯂꯥꯏꯔꯤꯛꯇꯣ ꯑꯗꯨ ꯂꯩꯍꯧꯕꯅꯦ ꯑꯗꯩ ꯅꯨꯅꯨꯡꯠꯁꯤꯗ ꯑꯗꯨꯝ ꯁꯪꯉꯣꯏ ꯌꯥ ꯍꯪꯉꯣꯏ ꯌꯥꯔꯦ ꯈꯟꯒꯠꯂꯒ ꯐꯤꯂꯝ ꯃꯪꯉꯥ ꯇ꯭ꯔꯨꯐꫭꯜꯁ ꯃꯪꯉꯥ ꯀꯣꯏꯁꯟ ꯇꯜꯂꯦ ꯅꯪ ꯁꯦꯝꯇꫭꯛ ꯑꯝꯃꫭ
ꯍꯌꯦꯡ ꯂꯥꯁ
ꯐꯤꯂꯞ ꯃꯪꯉꯥ ꯇ꯭ꯔꯨ ꯐꯣꯜꯁ ꯃꯪꯉꯥ ꯑꯗꯒꯤꯗꯤ ꯀꯣꯏꯁꯟ ꯑꯟ ꯁꯔ ꯇꯔꯥ ꯑꯃꯒ
ꯇ ꯂꯉꯅ ꯀꯥꯏ
ꯑꯗꯨ ꯈꯟꯗꯣꯛꯑꯝꯃꯣ
ꯑꯌꯦꯡ ꯂꯥꯛꯑ ꯁꯦꯝꯖꯦ
ꯑꯗꯨ ꯇꯟꯗꯤ ꯈꯔ ꯇꯟꯗꯤ ꯌꯥꯝ ꯇꯜꯂꯤꯌꯦꯕ
ꯀꯅꯥ ꯀꯅꯥꯅꫭ ꯃꯊꯛ ꯂꯩꯖꯦ
ꯑꯦ ꯏꯊꯧꯧ ꯂꯥꯡꯕ ꯌꯥꯗꯕꯅꯦ ꯏꯧ ꯂꯥꯡꯉꯛꯀꯅꯨ
ꯄꯨꯡ ꯅꯨꯡꯁꯤꯠꯇꯔꯖꯥꯔꯦ ꯃꯊꯛꯥꯁꯦ ꯗꯣꯡ ꯂꯣꯛ ꯊꯤꯟꯊꯔꯛꯏꯕ
ꯀꯅꯥ ꯂꯩꯒꯦ
ꯑꯉꯥꯡꯅꯤ
ꯑꯣꯅ ꯄ ꯆꯗ ꯎꯝ ꯑꯆꯪꯕꯅ ꯃꯊꯛꯁꯤꯗ ꯀꯔꯤ ꯌꯦꯡ ꯆꯠꯂꯤꯅꯣ ꯍꯣꯏ
ꯒꯕꯤꯗ ꯂꯥꯛꯄ ꯅꯨꯄꯤꯅꯦ
ꯅ ꯀꯤꯔꯤꯅ ꯆꯗꯕ
ꯎꯝ ꯀꯣꯏꯝꯅꯤ ꯎꯅꯔꯤꯕꯝꯅꯤꯅꯦ ꯃꯤꯁꯨ
ꯑꯩꯁꯨ ꯈꯪꯖꯗ꯭ꯔꯕ ꯋꯥꯅꯤꯅꯦ ꯍꯥꯏꯌꯣ
ꯈꯪꯖꯅꯗ꯭ꯔꯕ ꯋꯥꯅꯤ ꯑꯩꯖꯨ ꯈꯪꯉꯔꯣꯏꯅ ꯀꯩꯗꯧꯅꯖꯔꯨꯗꯣꯏꯅꯣꯅ
ꯍꯥꯏꯅꯕꯗ ꯌꯥꯗ꯭ꯔꯕ ꯃꯤꯁꯤꯡꯁꯤ ꯐꯣꯟ
ꯎꯝ ꯃꫭꯏꯁꯨ ꯃꫭꯏꯊꯣꯛꯄ ꯑꯩꯖꯨ ꯑꯩꯊꯣꯛꯄꯅ ꯂꯩꯖꯔꯕꯅꯦ ꯑꯩꯁꯦ ꯃꯤꯠꯅ ꯆꯦꯖꯦꯠ ꯎꯏꯁꯟꯗꯅ ꯅꯨꯄꯤ ꯑꯅꯤꯖꯦ ꯈꯇꯅꯦ ꯑꯩꯅ ꯈꯔ ꯉꯥꯡꯉꯤꯖꯦ
ꯎꯝ ꯑꯁ ꯃꯣꯏꯒꯤ ꯃꯣꯏꯒꯤ ꯋꯥꯔꯗꯦꯟꯗꯨꯗꯤ ꯌꯥꯝꯅꯩ
ꯀꯣꯏꯕ ꯆꯠ ꯆꯠꯇꯅ ꯌꯥꯝ ꯂꯩ ꯀ ꯀꯩꯗꯧꯔꯤꯅꫭ ꯎꯝ ꯎꯝ ꯎꯝ ꯎꯝꯎꯝ
ꯃꯈꯥ ꯑꯣꯜꯂꯤꯗꯨ ꯀꯩꯅꯣ ꯃꯃꯥꯡ ꯑꯗꯨꯝ ꯑꫭꯜꯍꯜꯂꯨ ꯇꯣꯛ ꯊꯨꯞ ꯀꯥꯏꯕꯗ ꯑꯧ ꯃꯈꯥꯗ ꯀꯩꯅꫭ ꯃꯃꯥꯡ ꯑꯗꯨꯝ ꯑꫭꯜꯍꯜꯂꫭ ꯑ ꯑꯗꯨꯃꯥꯏꯅ
ꯎꯝ
ꯂꯣꯏꯔꯦ ꯂꯣꯏꯔꯦ ꯅꯣꯏꯗꯤ ꯏꯟꯖꯥꯡ ꯊꯣꯡꯉꯔꯣꯏ ꯆꯥꯛꯇꯪ ꯊꯣꯡꯉ ꯇꫭꯛꯑꯅꯤ
ꯑ ꯏꯔꯝꯕꯃ ꯀꯥꯝꯅꯤ
ꯏꯔꫭꯝꯚ ꯑꫭ ꯀꯥꯡꯍꯧꯗꯨꯒ ꯄꯁꯟꯅꯅꯕ꯭ꯔꯥ
ꯑꯧ ꯀꯥꯡꯉꯧꯒ ꯆꯥꯅꯕ
ꯎꯝ
ꯑꯩꯒꯤ ꯏꯅꯥꯎꯅꯨꯄꯥ ꯑꯇꯣꯝꯕꯁꯦ ꯈꯔ ꯅꯩꯗꯧꯔꯤ ꯑꯩꯅ ꯑꯗꯨꯝ ꯅꯩꯅꯤ ꯑꯗꯨꯝ ꯅꯩꯔꯝꯃꯤꯁꯨ ꯑꯗꯥꯗꯨꯝ
ꯀꯩ ꯀꯩꯗꯧꯔꯦ
ꯃꯤꯗ ꯈꯠꯅ ꯍꯧ ꯑꯧ ꯃꯥꯅ ꯇꯥꯏꯗꯣ ꯄꯣꯟ ꯑꯃꯈꯛꯇꯪꯗꯅꯦꯌꯦ ꯍꯥꯏꯗꯤ ꯑꯣꯖꯥ ꯑꯣꯖꯥꯖꯤꯡꯖꯦ ꯃꯥ ꯃꯥꯏ ꯃꯥꯏ ꯁꯥꯇ꯭ꯔ ꯀꯟꯈꯠꯅꯗꯣꯏꯅꯦꯕꯀꯣ ꯑꯗ ꯃꯣꯏꯒꯤ ꯈ꯭ꯋꯥꯏ ꯂꯥꯁꯀꯤ ꯐꯟꯗꯦꯜꯒꯤ ꯄꯣꯏꯟ ꯄꯤꯕꯗꯣ ꯃꯣꯏꯒꯤ ꯀꯩꯅꯣ ꯈꯨꯠꯅ ꯕꯣꯠ ꯑꯃ ꯄꯥꯏꯅꯦꯕ ꯃꯆꯨꯖꯤ ꯃꯣꯏ ꯔꯦꯠꯅꯦ ꯕ꯭ꯂꯨꯅꯦ ꯑꯗꯨꯝꯕ ꯊꯥꯡꯒꯠꯀꯗꯣꯏꯅꯦꯕ ꯑꯗꯩꯗ ꯄꯣꯏꯟꯗꫭ ꯂꯩꯗꯣꯏꯅꯦꯕ ꯑꯀꯥꯕ ꯃꯤꯗꯣ ꯑꯗꯩꯗꯨꯗ ꯃꯥꯒꯤ ꯀꯩꯅꯣꯗꯨꯗ ꯑꯝ ꯑꯥ ꯃꯣꯏ ꯃꯥꯒ ꯄꯥꯔꯤꯕ ꯅꯨꯄꯥꯗꯨ ꯑꯣꯖꯥꯥꯖꯤ ꯊꯥꯡꯒꯠꯂꯛꯇ꯭ꯔꯕ ꯃꯥꯅ ꯃꯔꯩ ꯌꯦꯠꯄ ꯑꯗꯒꯤ ꯗꯤ ꯑꯗꯨꯃꯥꯏꯅꯔꯛꯄꯁꯦ ꯃꯥꯅ ꯁꯥꯎꯋꯦꯌꯦ ꯈꯪꯉꯕ ꯑꯗꯩ ꯑꯅꯤꯔꯛ ꯍꯟꯖꯦ ꯑꯃꯨꯛꯀ ꯍꯟꯖꯤ ꯍꯟꯖꯤ ꯇꯧꯋꯦꯌꯦ ꯑꯗꯩ ꯍꯟꯕꯁꯤꯅ ꯃꯥꯁꯦ ꯀꯥꯈꯠꯂꯦ ꯃꯥꯁꯦ ꯑꯗꯨꯒꯗꯗꯅ ꯊꯕꯥꯛꯇ ꯈꯣꯡꯄꯥꯡ ꯑꯗꯩ ꯆꯠꯂ ꯇꯥꯏ ꯑꯗꯨ ꯍꯧꯖꯤ ꯍꯣꯏ ꯅ ꯍꯣꯏ ꯃꯩꯗ ꯄꯨ ꯊꯕꯛꯇ ꯀꯥꯎꯑꯒꯦ ꯊꯠꯂꯦ ꯑꯩ ꯑꯗꯨ ꯂꯥꯁꯇ ꯑꯃꯈꯛꯇꯪꯗ ꯍꯦꯜꯂꯒ ꯑꯗꯨꯝ ꯃꯔꯩ ꯌꯦꯠꯅ ꯀꯥꯟꯗ ꯑꯗꯨꯝ ꯎꯄꯥꯏ ꯂꯩꯈꯤꯗ꯭ꯔꯦ ꯑꯗꯨꯃꯥꯏꯅ ꯇꯧꯋꯦ ꯃꯥꯅ ꯁꯥꯎꯅꯤꯡꯗꯅ ꯊꯕꯥꯛꯇ ꯀꯣꯡꯄꯥꯡ ꯈꯥꯎ ꯊꯃꯛꯗ ꯈꯣꯡꯄꯥꯡ ꯈꯥꯎ
ꯌꯥꯗꯕꯅ ꯍꯥꯏꯕ ꯑꯥꯁꯤ ꯑꯉꯥꯡꯁꯦ ꯈꯪꯉꯕ ꯐꯔꯦꯉꯩ ꯄꯨꯡꯐ ꯐꯔꯦ ꯃꯉꯣꯟꯗ ꯍꯧꯔꯛꯈ꯭ꯔꯗꯤ ꯑꯗꯨꯝ ꯂꯩꯕꯅꯦ ꯍꯥꯏꯕ
ꯁꯤ ꯐꯔꯤꯅꯤ ꯁꯤ ꯅꯨꯄꯥ ꯑꯣꯏꯕꯒꯤ ꯁꯤ ꯐꯔꯤꯅꯤ
ꯃꯥꯅꯤ ꯅꯣꯏ ꯑꯗꯥꯟꯅ ꯌꯦꯠꯂꯗꯤꯅ ꯃꯣꯏ ꯑꯣꯖꯥꯒꯗꫭ ꯐꯨꯛ ꯍꯧꯒꯠ ꯂꯛꯑꯦ
ꯅꯪꯁꯤꯕꯨ ꯈꯠꯀꯅꯨ ꯀꯣ ꯎ ꯄꯅꯤꯄꯨꯔꯤ ꯆꯥꯎꯅꯤ ꯃꯣꯏ ꯃꯃꯥꯟꯅꯕ ꯑꯃꯒ ꯑꯉꯥꯡꯗꯅꯦ ꯑꯩꯈꯣꯏ ꯁꯤꯗ ꯃꯤ ꯃꯁꯥ ꯑꯃ ꯂꯩꯔꯤ
ꯃꯥ ꯄꯥꯅꯤꯄꯨꯔꯤ ꯆꯥꯎꯒꯤ ꯂꯨꯄꯥ ꯀꯨꯟꯊ꯭ꯔꯥꯒꯤ ꯂꯨꯄꯥ ꯀꯨꯟꯒꯤ ꯍꯥꯏꯕ ꯀꯩꯅꯣꯝ ꯍꯥꯏꯔꯝꯃꯦ ꯃꯥ ꯍꯥꯏꯕꯗ
ꯀꯅꯅꯣ ꯍꯥꯏꯁꯦ
ꯑꯈꯣꯏ ꯏꯅꯥꯎ
ꯑꯣ ꯏꯟꯊꯣꯛ ꯌꯥꯝ ꯆꯥꯔꯦꯗ
ꯑꯗꯨꯅꯦ ꯍꯥꯏꯁꯦ
ꯃꯅꯤꯄꯨꯔꯗꯩ ꯁꯨꯝꯁꯥ ꯉꯧ ꯄꯥꯛ ꯉꯁꯤꯜꯂꯛꯑꯦꯕ
ꯎꯝ ꯈꯣꯏꯗꯤ ꯀꯁꯝ ꯅꯗꯦꯗ ꯅꯣꯏꯅ ꯅꯥꯎꯄꯥꯅꯥ ꯈꯥꯗꯨ꯭ꯔ ꯄꯨꯔꯨꯞ ꯇꯧꯔꯝꯃꯦ ꯑꯗꯨꯅꯅꯦ
ꯀꯔꯤꯅꯣꯕ ꯇꯧꯔꯤꯁꯦ ꯅꯨꯃꯤꯠꯗꯥꯡ ꯋꯥꯏꯔꯝꯁꯤꯗꯥ ꯍꯥ ꯏꯆꯥꯎ ꯆꯥꯑꯣꯒꯩ ꯒꯣꯔꯣꯡ ꯒꯔꯥꯡ ꯒꯣꯔꯣꯡ ꯒꯔꯥꯡ ꯇꯧꯔꯤꯁꯦ ꯀꯔꯤꯒꯤꯅꯣꯕ
ꯊꯝꯃꯥꯒꯦꯀꯣ
ꯑꯥ
ꯎꯝ